ꯍꯜꯂꯣ
ꯇꯥꯕ꯭ꯔꯣ
ꯎꯝ ꯍꯜꯂꯣ
ꯇꯥꯏꯌꯦ ꯇꯥꯏꯌꯦ
ꯃꯤ ꯑꯇꯩꯒꯤ ꯈꯣꯟ ꯃꯥꯜꯂꯦꯍꯦ ꯅꯪꯒꯤꯁꯦ
ꯑꯅꯤꯗ ꯀꯅꯥꯁꯨ ꯀꯣꯜ ꯇꯧꯗꯦꯗ ꯑꯩ ꯐꯣꯟ ꯅꯝꯕꯔꯗ
ꯅꯨꯄꯥ ꯊꯣꯛꯄ ꯃꯥꯜꯂꯦ ꯉꯁꯤꯒꯤꯁꯦ ꯉꯁꯤꯒꯤ
ꯑꯩ ꯊꯣꯛꯇ ꯑꯩ ꯊꯣꯛꯇ꯭ꯔꯗꯤ ꯀꯅꯥ ꯑꯩ ꯊꯣꯛꯇ꯭ꯔꯗꯤ ꯀꯅꯥ ꯊꯣꯛꯀꯅꯤ
ꯑꯩ ꯊꯣꯛꯑꯦꯅ ꯈꯟꯕ꯭ꯔꯥ ꯅꯪꯗꯤ
ꯑꯁ ꯑꯩ ꯊꯈ꯭ꯔꯒꯤ
ꯅꯁꯥ ꯉꯝꯗꯕ꯭ꯔꯣ ꯅꯪꯒꯤ ꯈꯨꯟꯖꯦꯜꯗꯣ ꯑꯁ ꯑꯩꯒꯤ ꯃꯩꯇꯩꯂꯣꯟ ꯃꯩꯇꯩꯂꯣꯟꯗꯣ ꯅꯣꯛ ꯀꯅꯨ ꯀꯣ
ꯅꯣꯛꯔꯔꯣꯏꯗ ꯅꯪ ꯌꯥꯝ ꯍꯥꯏꯔꯤꯁꯤꯗꯤ
ꯑꯩꯗꯤ ꯑꯩꯈꯣꯏ ꯂꯣꯟꯒ ꯃꯤꯛꯁ ꯇꯧꯔꯒ ꯈꯪꯗ꯭ꯔꯗꯤ ꯍꯥꯢꯕꯅꯦ ꯑꯗꯨꯝ ꯁꯥꯕꯅꯦ ꯋꯥꯔꯤꯗꯣ
ꯑꯁ ꯌꯥꯝ ꯍꯩꯗ ꯅꯪꯗꯤ
ꯅꯣꯏ ꯕꯤꯕꯦꯁ ꯂꯣꯏꯔꯦꯀꯣ ꯍꯧꯖꯤꯛꯇꯤ ꯀꯣꯜ ꯇꯧꯔꯒ ꯂꯩꯔꯤꯕꯅꯦ ꯗꯨꯟꯖꯤꯅꯒ ꯑꯩꯒꯤ ꯏꯃꯥꯟꯅꯕꯤꯒ ꯂꯣꯏꯔꯒ ꯀꯅꯥꯕꯨ ꯇꯥꯎꯔꯨꯁꯤꯔꯅ ꯈꯟꯂꯒ ꯂꯩ
ꯕꯤ ꯕꯤ ꯑꯦꯁ ꯂꯣꯏꯔꯦ ꯅꯈꯣꯏꯁꯨ ꯂꯣꯏꯔꯦꯀꯣ
ꯑ ꯉꯔꯥꯡꯅ ꯂꯣꯏꯈ꯭ꯔꯦ ꯍꯥꯏꯌꯦꯦ ꯂꯣꯏꯔꯁꯨ ꯁꯟꯗꯦꯗ ꯃꯣꯏꯅ ꯂꯤꯠ ꯇꯧꯔꯅꯤ ꯆꯔꯆꯇꯣ ꯁꯔꯚꯤꯁꯇꯣ
ꯑꯣ
ꯀꯣꯏ ꯀꯣꯌꯔꯅ ꯔꯦꯁ ꯂꯥꯎꯔꯅꯤ ꯅꯨꯡꯉꯥꯏꯕ꯭ꯔꯥ ꯅꯣꯏꯒꯤ ꯕꯤꯕꯤ ꯑꯦꯁꯇꯣ
ꯑꯣ ꯅꯨꯡꯉꯥꯏꯌꯦ ꯍꯥꯏꯕ ꯇꯥꯔꯦꯅꯦ
ꯅꯪꯅ ꯀꯁ꯭ꯌꯨꯝ ꯗꯦꯗꯥ ꯐꯨꯔꯤꯠ ꯐꯖꯕ ꯑꯃ ꯁꯦꯠꯄꯒꯤ ꯐꯣꯇꯣꯗꯣ ꯎꯑꯦ ꯑꯩꯅ ꯑꯩꯗꯤ
ꯀꯅꯥꯅ ꯎꯁꯥꯕ
ꯍꯥꯥ
ꯀꯅꯥꯅꯥ ꯎꯠꯄ꯭ꯔꯥ ꯅꯪꯉꯣꯟꯗ
ꯋꯥꯅ
ꯑꯁ ꯕꯦꯔꯥꯅꯤ ꯑꯗꯨ ꯅꯨꯄꯤꯁꯨ
ꯐꯖꯩꯌꯦ
ꯑꯁ ꯏꯀꯥꯏꯗ
ꯐ꯭ꯔꯣꯛ ꯁꯦꯠꯂꯒ
ꯍꯁ
ꯈꯣꯟꯗꯤ ꯀꯅꯥ ꯀꯅꯥ ꯂꯩꯕ꯭ꯔꯥ
ꯈꯣꯟꯔꯣ ꯉꯩ ꯀꯠꯂꯤꯎꯔ ꯍꯣꯏꯅꯦ ꯈꯡꯔꯒ ꯑꯃꯨꯛ ꯈꯡꯉꯤ
ꯑꯩ ꯃꯤꯁꯨ
ꯃꯥꯗꯣ ꯀꯣꯏꯕ ꯆꯠ ꯎꯝ ꯅꯠꯇꯦ
ꯀꯣꯏꯕ ꯆꯠꯈ꯭ꯔꯦ ꯃꯥꯗꯣ
ꯀꯗꯥꯏ ꯆꯠꯈ꯭ꯔꯦ
ꯑ ꯆꯥꯔꯁꯅ ꯗꯨꯏꯅ ꯑꯦ ꯏꯁꯤꯡꯅ ꯏꯁꯤꯡꯅ ꯊꯣꯡꯕ ꯃꯐꯝꯗꯣ ꯈꯪꯕ꯭ꯔꯥ ꯎꯝ ꯀꯥꯏ ꯍꯥꯏꯕ꯭ꯔꯥ ꯀꯥꯎꯈ꯭ꯔꯦꯅꯤ ꯑꯥꯔꯗꯤ ꯆꯥꯡꯉꯦ ꯃꯐꯝꯗꯣ ꯏꯁꯄꯦꯂꯤꯡꯗꯣ ꯑꯁ ꯀꯥꯎꯈ꯭ꯔꯦ ꯑꯃꯨꯛ
ꯏꯁꯤꯡ ꯊꯨꯡꯕ ꯃꯐꯝꯗ
ꯑꯥ ꯆꯥꯔꯆ ꯑꯃꯗꯨ ꯊꯣꯡꯈ꯭ꯔꯕꯅꯤꯒ
ꯀꯔꯝ ꯀꯥꯟꯗꯒꯤ ꯍꯦꯟꯗꯥꯡꯅꯔ
ꯎꯝ ꯈꯪꯗꯦ ꯃꯇꯝꯝ ꯗꯨꯗꯤ ꯈꯪꯗꯦ ꯊꯨꯗ‌ꯦꯍ‌ꯦ ꯅꯨꯡꯁꯥ‌ ꯌꯥꯝ ꯁꯥꯥꯒ ꯂꯩ
ꯍꯧꯖꯤꯛꯁꯨ ꯅꯨꯡꯁꯥ ꯁꯥꯏꯌ‌ꯦꯕ
ꯍꯣꯏ ꯔꯨꯝꯨꯝꯗꯗꯤ ꯑꯗꯨꯝ ꯅꯨꯡꯉꯥꯏꯌꯦꯗ ꯃꯄꯥꯜꯗꯗꯤ ꯂꯣꯏꯔꯦ ꯋꯥꯡꯁꯨ ꯈꯔ ꯂꯥꯛꯑꯦ ꯅꯣꯏꯗꯤ ꯅꯣꯡ ꯇꯥꯔꯤꯀꯣ ꯈꯪꯉꯦ ꯑꯩ ꯏꯃꯥꯟꯅꯕꯤꯒ ꯍꯧꯖꯤꯛꯀ ꯀꯣꯜ ꯇꯧꯔꯦ ꯕꯤꯗꯤꯌ‌ꫭ ꯀꯣꯜ ꯅꯣꯡ ꯇꯕꯗ ꯎꯨꯕ
ꯑꯩ ꯍꯦꯛ ꯂꯥꯛꯄ ꯅꯨꯕꯤꯗꯒꯤ ꯍꯧꯔꯒ ꯍꯧꯖꯤꯛ ꯉꯁꯤ ꯐꯥꯎ ꯅꯧ ꯆꯨꯕꯅꯤ
ꯑꯩ ꯂꯣꯏꯔꯦꯍꯦ ꯇꯃꯦꯡꯂꯣꯡꯗꯤ ꯔꯦꯅꯤꯁ ꯄ꯭ꯂꯦꯁ ꯑꯣꯏꯕꯅꯤꯅꯀꯣ
ꯍꯣꯏ ꯀꯣꯝꯄꯤꯇꯤꯁꯟ ꯌꯥꯎꯔꯗꯤ ꯑꯗꯨꯝ ꯐꯒꯅꯤ
ꯃꯅꯤꯄꯨꯔꯗ ꯑꯣꯏꯕꯅꯤꯀꯣ ꯔꯦꯅꯤꯁ ꯄ꯭ꯂꯦꯁ ꯍꯥꯏꯕꯗꯨ
ꯑꯣꯏꯔꯁꯨ ꯌꯥꯏ
ꯎꯝ ꯅꯪꯒꯤ ꯌꯨꯝꯗꯤ ꯀꯗꯥꯏꯗꯔꯥ ꯂꯩꯀꯥꯏꯗꯣ
ꯑꯗꯨꯒꯨꯝꯕ ꯋꯥꯔꯤꯁꯤꯗ ꯉꯥꯡꯕ ꯌꯥꯗꯦ
ꯎ ꯀꯥꯏꯗꯦ
ꯑꯁ ꯀꯥꯏ ꯑꯥꯗꯅꯦ ꯑꯩꯗꯤ ꯃꯤꯖ‌ꯦ ꯎꯠꯍꯧꯕ ꯌꯥꯗꯕ ꯅꯠꯇꯦꯍꯦ ꯀꯔꯤ ꯑꯩꯁ ꯑꯩ ꯏꯁꯥ ꯌꯥꯝ ꯐꯥꯔꯤꯁꯤꯗꯤ
ꯋꯥ ꯉꯥꯡꯕꯗꯣ ꯏꯁꯥ ꯉꯥꯡꯝꯗꯕ ꯃꯥꯜꯂꯦ
ꯑꯩ ꯇꯨꯝꯕꯒꯤ ꯏꯁꯇꯥꯥꯏꯜꯗꯅꯦ ꯑꯩ ꯇꯨꯝꯕꯒꯤ ꯄꯣꯖꯤꯁꯟꯗꯒꯤ ꯑꯩꯃꯨꯛ ꯍꯣꯠꯅꯒ
ꯔꯦꯟ ꯇꯁꯨ ꯇꯑꯣꯗ ꯄ ꯁꯤꯗ ꯐꯃꯨꯡꯗ ꯁꯨꯃꯥꯏꯅ ꯂꯩꯕ꯭ꯔꯥ ꯅꯪꯗꯤ
ꯑꯁ ꯉꯁꯤ ꯈꯛꯇꯅꯦ ꯄꯣꯊꯥꯕꯁꯦ
ꯉꯁꯤꯁꯨ ꯅꯣꯡ ꯆꯨꯕꯒꯤ ꯄꯣꯊꯥꯕꯅꯦ ꯅꯣꯡ ꯆꯨꯗꯔꯗꯤ ꯑꯗꯨꯝ ꯊꯕꯛ ꯆꯠꯄ ꯄ꯭ꯅꯤꯗ ꯑꯩꯗꯤ
ꯎꯝ ꯅꯣꯏꯒꯤ ꯅꯣꯏꯒꯤ ꯆꯥꯔꯖꯇꯣ ꯇꯣ ꯗꯏꯌꯦ ꯐꯤꯂꯣ ꯁꯤ ꯍꯥꯏꯥꯏꯅꯤ ꯀꯣ
ꯍꯣꯏ
ꯍꯥꯥ
ꯍꯣꯏ ꯍꯣꯏ
ꯎꯝ ꯤꯟꯕꯨ ꯏꯂꯤ ꯋꯥꯀꯉꯕ꯭ꯔꯥ
ꯍꯣꯏ ꯈꯪꯉꯦ
ꯏꯃꯥꯟꯅꯕꯤꯅꯦ ꯏꯃꯥꯗꯣ
ꯉꯁꯤ ꯀꯔꯤ ꯌꯦꯟꯁꯥꯡ ꯆꯥꯕ꯭ꯔꯣ
ꯍ ꯉꯁꯤꯗꯤ ꯎꯝ ꯊꯨ ꯆꯥꯏꯌ‌ꯦ
ꯀꯗꯥꯥꯏꯗꯒꯤ ꯂꯧꯕ꯭ꯔꯥ
ꯎ ꯎ ꯐꯥ ꯈꯪꯗ ꯎꯝ ꯑꯗꯨꯗꯣ ꯖꯦꯡ ꯈꯥꯡꯕ꯭ꯔꯥ ꯖꯦꯡꯅ ꯄꯤꯕꯅꯦ
ꯃꯤꯅ ꯄꯤꯕ ꯈꯛꯇ ꯂꯥꯎꯕ ꯆꯥꯕ ꯃꯥꯂꯤꯅꯦ
ꯍꯣꯏ ꯑꯩꯈꯣꯏꯗꯤ ꯁꯨꯃꯥꯏꯅ ꯇꯧꯕꯅꯤ ꯍ
ꯌꯥꯝ ꯍꯥꯎꯕ꯭ꯔꯣ
ꯥꯍꯥꯎꯗꯦꯗ
ꯎꯝ ꯕꯦꯝꯕꯨ ꯑꯆꯧ ꯑꯆꯧꯕꯒꯤꯗꯣ ꯑꯗꯨꯒꯤ ꯑꯣꯏ ꯑꯗꯨꯅꯦꯅ ꯍꯥꯎꯗꯦ
ꯕꯦꯝꯕꯨ ꯆꯥꯎꯕꯗꯤ ꯀ꯭ꯔꯤꯌꯥ ꯍꯦꯛ ꯀꯔꯤ ꯍꯥꯏꯁꯤꯦ ꯀꯕꯥꯡꯗꯒꯤ ꯂꯧꯎꯊꯣꯛꯄꯗꯨ
ꯑꯣ
ꯑꯗꯨꯗ ꯃꯇꯥ ꯂꯩꯅ ꯃꯇ ꯊꯣꯡꯕꯗ
ꯃꯁ ꯍꯥꯎꯗꯤ ꯃꯈꯤꯌꯥꯒ ꯊꯣꯡꯕꯤꯔꯦ ꯋꯥꯅ
ꯀꯔꯤ ꯍꯣꯟꯗ꯭ꯔꯥ ꯑꯩ ꯇꯥꯏꯅꯤ ꯍꯧꯖꯤꯛ ꯇꯥꯔꯤꯁꯤ
ꯀꯔꯤ ꯑꯩ ꯑꯩꯉꯣꯟꯗꯒꯤꯔ
ꯍꯥꯥ
ꯑꯩꯉꯣꯟꯗꯒꯤꯔꯥ
ꯎꯝ
ꯃꯈꯣꯜ ꯇꯥꯢ ꯍꯥꯏ ꯍꯥꯏꯁꯦ
ꯇꯨꯛ ꯇꯨꯛ ꯇꯨꯛ ꯇꯨꯛ ꯍꯥꯢꯕꯗꯣ ꯇꯥꯔꯦꯁꯨ ꯍꯧꯖꯤꯛꯁꯨ ꯑꯃꯨꯛ ꯇꯥꯔꯦ
ꯈꯪꯗꯦ ꯑꯗꯨꯗꯤ
ꯍꯝꯝꯝ
ꯉꯁꯤꯗꯤ ꯑꯗꯨꯝ ꯂꯩꯒꯦꯔꯥ ꯑꯗꯨꯒ ꯅꯠꯇ꯭ꯔꯒ ꯊꯕꯛ ꯆꯠꯀꯦꯔꯣ
ꯊꯕꯥꯛ ꯂꯩꯇꯦ ꯑꯩꯗꯤ ꯌꯨꯝꯗ ꯊꯕꯥꯛ ꯂꯩꯌꯦꯅ ꯄ꯭ꯔꯦꯛꯇꯤꯁ ꯇꯧꯅꯤꯡꯉꯥꯏ ꯅꯨꯡꯊꯤꯟꯗ ꯍꯧꯔꯅꯤ
ꯃꯔꯛ ꯃꯔꯛꯇꯤ ꯖꯒꯣꯏꯁꯨ ꯁꯥꯎꯑꯣꯗ
ꯁꯥꯕꯅꯦꯗ
ꯀꯣꯏꯁꯨ ꯁꯥꯏꯌꯦ
ꯍꯣꯏ ꯑꯩ ꯍꯥꯏꯕꯅꯦ
ꯁꯤꯌꯥ
ꯑꯩꯈꯣꯏ ꯈ꯭ꯔꯤꯁꯃꯥꯁꯇ ꯈ꯭ꯔꯤꯁꯃꯥꯁꯇ ꯖꯀꯣꯏ ꯁꯥꯕꯅꯦ
ꯑꯩꯁ ꯑꯩꯗꯤ ꯎꯍꯥꯎꯗꯤꯅꯦ ꯑꯩꯈꯣꯏꯒꯤꯒꯦꯡ ꯍꯥꯏ ꯀꯗꯥꯏꯗꯒꯤ ꯑꯣꯏꯗꯕ
ꯎꯝ ꯅꯪ ꯈꯪꯗꯦ
ꯍꯣꯏ ꯑꯩ ꯈꯪꯗ꯭ꯔꯗꯤ ꯀꯅꯥ ꯈꯪꯉꯦ ꯍꯥ
ꯑꯩꯈꯣꯏ ꯏꯃꯥꯟꯅꯕꯤꯁꯤꯡꯅ ꯅꯪ ꯈꯪꯕ꯭ꯔꯥ ꯅꯪ ꯈꯪꯗꯕ ꯑꯩ ꯌꯥꯝ ꯂꯥꯏꯌꯦ ꯚꯤ ꯕꯤꯗꯤ ꯈꯪꯕ꯭ꯔꯥ ꯕꯤ ꯒꯕ ꯅꯨꯄꯤꯅꯒ ꯟꯖꯤꯅ ꯃꯣꯏ ꯑꯍꯣꯡ ꯈꯛꯇ ꯈꯥꯡꯔꯒ ꯃꯤ ꯌꯥꯝ
ꯅꯪꯒꯤ ꯏꯃꯥꯟꯅꯕꯁꯤꯡ ꯌꯥꯝ ꯈꯪꯉꯦ ꯑꯗꯨ ꯑꯣꯏꯔꯁꯨ ꯃꯤꯡꯗꯤ ꯈꯪꯗꯦꯗ
ꯑꯦ ꯈꯥꯡꯗꯕꯁꯨꯨ ꯂꯩꯥꯛꯌꯦ ꯌꯥꯝ
ꯃꯤꯡꯗꯤ ꯈꯪꯍꯧꯗꯦ ꯑꯗꯨ ꯑꯣꯏꯔꯁꯨ ꯁꯛꯇꯤ ꯈꯪꯉꯤꯅ ꯁꯤ ꯅꯪꯒꯤ ꯏꯃꯥꯟꯅꯕꯤꯅꯦ ꯁꯤ ꯅꯪꯒꯤ ꯈꯨꯟꯗꯒꯤꯅꯦ ꯍꯥꯏꯕꯗꯣ ꯑꯩꯁꯨ ꯌꯥꯝ ꯍꯩꯕꯅꯤꯗ
ꯈꯥꯡꯉꯦ ꯅꯪꯗꯤ ꯌꯥꯝ ꯍꯥꯏꯌꯦ ꯆꯤꯜꯗ꯭ꯔꯦꯟ ꯐꯦꯁꯇꯤꯚꯦꯜꯗ ꯅꯪ ꯖꯒꯣꯏ ꯁꯥꯕꯗꯣ ꯑꯩ ꯈꯪꯉꯦ
ꯑꯁ ꯎꯝ ꯎꯝ ꯃꯥꯁꯦ ꯌꯥꯝ ꯍꯩꯌꯦ ꯖꯒꯣꯏ ꯁꯥꯕ ꯍꯥꯏꯗꯤ ꯁꯨꯃꯥꯏꯅ ꯌꯦꯡꯕꯅꯦꯕ ꯑꯗꯨꯀꯥꯟꯗ ꯈꯣꯟꯒꯤ ꯏꯃꯥꯟꯅꯕ ꯑꯣꯏꯔꯦ
ꯑꯁ
ꯋꯥꯔꯤꯁꯤꯗꯤ ꯅꯨꯡꯉꯥꯏꯍꯦ
ꯔꯖꯦꯟ ꯎꯝ ꯑꯥ ꯐꯔꯦ